ꯇꯥꯔꯕ
ꯎꯝ ꯇꯥꯔꯦ ꯅꯨꯡꯉꯥꯏꯇꯝ ꯅꯨꯡꯉꯥꯏꯔꯤꯕꯣ ꯅꯪꯕꯣ
ꯍꯥꯏ ꯑꯗꯨꯝ ꯄꯪꯂꯩ ꯂꯥꯏꯔꯤ ꯐꯤ ꯈꯔ ꯁꯥ ꯑꯉꯥꯡ ꯂꯥꯏꯔꯤꯛ ꯈꯔ ꯇꯥꯛ
ꯑꯉꯥꯡ ꯀꯌꯥꯝ ꯇꯧꯔꯤꯅꯣ
ꯑꯉꯥꯡ ꯍꯧꯖꯤꯛꯇꯤ ꯑꯥ ꯕꯦꯠꯁ ꯑꯅꯤꯈꯛ ꯇꯥ ꯇꯧꯔꯦ ꯍꯥꯟꯅꯗꯤ ꯐꯅꯌꯥꯝ ꯇꯧꯔꯝꯕꯅꯦ
ꯐꯥꯗꯤ ꯐꯅꯌꯥꯝ ꯐꯪꯉꯝꯃꯅꯤꯅꯦ ꯑꯗꯨꯗꯤꯅ
ꯑꯁ ꯀꯣꯟꯅꯗꯦꯗꯥ ꯑꯗ ꯑꯗꯣ ꯐꯤ ꯁꯥꯕꯅꯗꯤ ꯍꯦꯟꯅ ꯀꯥꯟꯅꯩꯕꯣ
ꯀꯅꯥꯕꯅꯦ
ꯃꯇꯝ ꯍꯥꯏꯗꯤ ꯑꯦꯛꯖꯥꯝ ꯃꯣꯏꯒꯤ ꯄꯩꯈꯥ ꯃꯇꯝꯒ ꯌꯧꯔꯛꯄꯗ ꯋꯥꯏꯌꯦꯕ ꯌꯥꯝꯅ ꯍꯣꯏ ꯃꯣꯏꯒꯦ ꯆꯥꯎꯗ ꯆꯥꯎꯈ꯭ꯔꯕ ꯑꯃ ꯐꯕꯀꯣ ꯉꯥꯡ ꯈꯔ ꯁꯣꯟꯕ ꯌꯥꯎꯕꯗꯨꯗꯤ ꯋꯥꯏꯌꯦꯕ
ꯎꯝ
ꯑꯗꯨꯅ ꯌꯥꯝ ꯇꯧꯗ꯭ꯔꯦ ꯈꯣꯏꯒꯤ ꯇꯧꯗ ꯌꯥꯗꯕ ꯈꯣꯏꯒꯤ ꯏꯕꯨꯡꯖꯤꯡꯒꯤ ꯃꯆꯥꯖꯤꯡ ꯈꯔ ꯇꯧꯔꯦ
ꯎꯝ
ꯑꯗꯨꯒ ꯐꯤ ꯑꯣꯏꯅ ꯁꯥꯔꯦ ꯑꯌꯥꯝꯕꯅ ꯁꯤꯅ ꯐꯩꯌꯦꯅ
ꯐꯕꯅꯦ ꯐꯕꯅꯦ ꯇꯦꯟꯁꯟꯖꯨ ꯐ꯭ꯔꯤ ꯑꯣꯏꯕ
ꯍꯣꯏ
ꯋꯥꯈꯟꯗꯣ ꯍꯥꯏꯗꯤ ꯋꯥꯗꯦꯗꯅ
ꯍꯣꯏ ꯃꯣꯏꯅ ꯄꯥꯖꯗꯕꯒꯤ ꯄꯩꯈꯥ ꯑꯗꯒꯤ ꯔꯣꯜ ꯍꯥꯏꯗꯔꯛꯑꯁꯨ ꯊꯋꯥꯏꯖꯦ ꯍꯦꯛ ꯅꯨꯡꯉꯥꯏꯇꯦ ꯂꯥꯟ ꯏꯔꯦꯟꯖꯅ ꯍꯩꯕ ꯍꯩꯇꯥꯕ ꯅ ꯃꯈꯟ ꯈꯜꯂꯝꯅꯤ ꯑꯈꯣꯏꯅ ꯁꯤ ꯇꯧꯔꯣ ꯁꯤ ꯇꯧꯔꯣ ꯍꯥꯏꯕꯗꯣ ꯂꯧꯕꯖꯨ ꯍꯦꯛ ꯌꯥꯎꯏ ꯂꯧꯗꯕꯁꯨ ꯌꯥꯎꯏꯤꯗꯣ
ꯎꯝ
ꯑꯗꯩ ꯑꯌꯨꯛ ꯅꯨꯡꯗꯤꯟ ꯄꯥꯔꯒ ꯑꯃꯨꯛ ꯇꯧꯕꯤꯅꯤ ꯄꯩꯈꯥ ꯃꯇꯝꯗꯗꯤ ꯋꯥꯏ ꯀꯥꯏꯗꯒꯤ
ꯃꯥꯟ
ꯅꯨꯅ
ꯎꯝ ꯑꯗꯨꯗꯤ ꯇꯨꯏꯁꯟ ꯐꯤꯗꯤ ꯀꯌꯥ ꯂꯧꯏ
ꯑ ꯀꯩꯅꯣ ꯍꯣꯝ ꯇ꯭ꯌꯨꯇꯔ ꯆꯠꯄꯗꯣ ꯑꯗꯨꯅ ꯂꯨꯞ ꯄꯥ ꯂꯤꯁꯤꯡ ꯑꯍꯨꯝ ꯂꯧꯋꯦ ꯑꯗꯨꯒ ꯌꯨꯝꯗ ꯇꯧꯕꯖꯤꯡꯗꯨꯅ ꯑꯉꯥꯡ ꯑꯃꯗ ꯂꯤꯁꯤꯡ ꯑꯃꯃꯝ
ꯐꯩꯌꯦ ꯅꯣꯏꯔꯣꯝꯗꯤ ꯑꯈꯣꯏ ꯌꯨꯝꯂꯣꯝꯗꯗꯤ ꯑꯉꯥꯡ ꯑꯃꯗ ꯆꯝꯉꯥ ꯆꯝꯉꯥ ꯂꯧꯌꯦ ꯑꯗꯨꯅ ꯌꯝ
ꯑꯈꯣꯏ ꯌꯥꯝ ꯇꯧꯗꯦ ꯑꯉꯥꯡꯗꯣ ꯑꯗꯨꯅ ꯑꯈꯣꯏꯅ ꯌꯥꯝ ꯇꯧꯗ꯭ꯔꯦꯕꯀꯣ ꯑꯗꯒꯤ ꯃꯣꯏꯄꯩ ꯄꯩꯁꯥ ꯌꯥꯝ ꯂꯧꯗꯕꯤ ꯍꯣꯏ ꯎꯝ ꯒ ꯑ ꯃꯃꯥ ꯃꯄꯥꯖꯤꯡꯒꯤ ꯍꯥꯈꯣꯏ ꯒ꯭ꯌꯥꯟ ꯇꯥꯗꯕꯗꯨ ꯁꯨꯝ ꯂꯩꯗꯅꯀꯣ ꯑꯗꯨꯒꯤ ꯍꯥꯏꯔꯨꯔꯕꯨꯗꯤ ꯑꯉꯥꯡ ꯃꯌꯥꯝ ꯇꯧꯔꯒ ꯄꯩꯁꯥ ꯄꯤꯔꯛꯄ ꯈꯔ ꯇꯧꯕ ꯗꯨꯝꯕꯖꯨ ꯑꯗꯨꯝ ꯂꯩ ꯍꯥꯏꯗꯤ ꯄꯤꯅꯤꯡꯗꯕꯗꯣ
ꯎꯝ
ꯈꯣꯏꯅ ꯑꯈꯟꯅꯅ ꯈꯔ ꯈꯗꯪ ꯇꯧꯔꯦ ꯑꯗꯨꯒ ꯄꯩꯁꯥꯗꯣ ꯑꯉꯥꯡꯁꯨ ꯌꯥꯝ ꯇꯧꯗ꯭ꯔꯦꯗꯅ ꯑꯗꯨꯒ ꯄꯩꯁꯥꯗꯣ ꯈꯔ ꯆꯥꯎꯅ ꯑꯗꯨꯝ ꯂꯧꯔꯦ ꯑꯗ ꯉꯝꯕꯒꯩ ꯂꯥꯛꯆꯔꯅꯤ ꯉ ꯍꯥꯏꯗꯤ ꯁꯨꯝ ꯑꯉꯥꯡ ꯃꯌꯥꯝ ꯇꯧꯁꯜꯂꯒ ꯄꯩꯁꯥꯗꯨꯖꯨ ꯌꯥꯝꯍꯟꯗꯕꯤꯗ ꯇꯥꯛꯄꯣꯏ ꯇꯥꯛꯇꯕꯣꯏ ꯊꯥꯗꯣꯛꯑ ꯊꯝꯕꯗꯨꯖꯨ ꯈꯣꯏꯗꯤ ꯍꯩꯅꯗꯦ ꯍꯥꯏꯕ ꯅꯪꯕꯣ ꯅꯨꯡꯉꯥꯏꯇꯦꯕ
ꯃꯥꯅꯦ ꯃꯆꯪ ꯑꯣꯏꯕ ꯈꯔ ꯈꯇꯪ ꯇꯧꯔꯒꯀꯣ ꯐꯖꯅ ꯍꯩꯅꯕ ꯇꯥꯛꯄꯗꯣ ꯑꯗꯨꯅ ꯐꯩ
ꯈꯣꯏꯖꯨ ꯂꯩꯕ ꯅꯠꯇꯕꯅꯤꯅ ꯄꯩꯁꯥꯗꯨꯗꯤ ꯗꯔꯀꯥꯔ ꯑꯣꯏꯌꯦꯗꯨꯀꯣ
ꯑꯣꯖꯥꯒꯅꯦ ꯑꯣꯖ ꯑꯣꯖꯥꯒ ꯄꯦꯔꯦꯟ ꯑ ꯃꯃꯥ ꯃꯄꯥꯒ ꯐꯖꯅ ꯃꯔꯤ ꯐꯕ ꯑꯝꯖꯨ ꯆꯪ ꯆꯪꯉꯦꯕ
ꯗꯨꯅꯤ ꯍꯥꯟꯅꯟ ꯍꯥꯟꯅ ꯕꯦꯁ ꯃꯔꯤ ꯃꯉꯥꯒ ꯇꯧꯔꯝꯕ ꯌꯥꯎꯋꯦꯕꯛ ꯀꯣ ꯁꯊꯥ ꯑꯅꯤ ꯑꯅꯤꯒꯤ ꯄꯩꯁꯥ ꯍꯥꯠꯈꯤꯕ ꯃꯌꯥꯝ ꯌꯥꯎꯔꯤ ꯏꯕꯦꯝ꯫
ꯑꯁ ꯑꯩꯖꯨ ꯌꯥꯎꯒ꯭ꯔꯦꯍꯦ ꯌꯥꯝ ꯑꯗꯨꯗꯤ꯫
ꯑꯩꯅ ꯑꯩ ꯉꯝꯃꯔꯣꯏ ꯇꯧꯖꯔꯔꯣꯏ ꯑꯩ ꯍꯥꯟꯅꯒꯤ ꯑꯉꯥꯡ ꯖꯦ ꯌꯥꯝꯃꯤ ꯑꯃꯨꯛ ꯑꯃ ꯍꯥꯞꯀꯠꯄ ꯉꯝꯃꯔꯣꯏ ꯍꯥꯏꯕꯗꯤ ꯕꯦꯆ ꯑꯃ ꯍꯥꯞꯀꯠ ꯄ ꯉꯝꯃꯔꯣꯏ ꯈꯣꯠꯂꯔꯣꯏ ꯅ ꯍꯥꯏꯕꯁꯤꯀꯣ ꯑꯗꯨ ꯌꯥꯔꯣꯏ ꯇꯧꯕꯤꯌꯨ ꯇꯧꯕꯤꯌꯨ ꯀꯥꯏꯅ ꯇꯧꯔꯒ ꯏꯕꯦꯝꯃ꯫ ꯁꯥ ꯄꯤꯔꯝ ꯊꯥ ꯑꯅꯤ ꯑꯅꯤ ꯊꯃꯣꯏꯗꯣ ꯀꯟꯗ꯭ꯔꯥ ꯍꯥꯏꯗꯤ ꯃꯔꯛꯇꯒꯨꯝꯕ ꯌꯥꯎꯍꯜꯂ ꯍꯥꯞ ꯄ ꯑꯣꯏꯔꯗꯤ ꯈꯔꯖꯨ ꯑꯈꯣꯏꯗꯣ꯫ ꯁꯥꯎꯅꯤꯡꯉꯦ ꯍꯥꯏꯕ ꯑꯈꯣꯏꯅ ꯌꯥꯝꯅ ꯂꯩꯕ ꯅꯠꯇꯕꯅꯤꯅꯀꯣ꯫
ꯎꯝ
ꯅꯣꯏꯗꯤ ꯀꯩꯅꯣꯗ ꯑꯥꯗ ꯌꯨꯅꯤꯚꯔꯁꯤꯇꯤꯗ ꯆꯠꯄꯗꯤ ꯄꯨꯡ ꯀꯌꯥ ꯀꯌꯥ ꯁꯥꯏꯗꯩ ꯆꯠꯂ ꯀꯌꯥ ꯀꯌꯥꯗ ꯍꯜꯂꯛꯄ꯫
ꯄꯨꯡ ꯄꯨꯡꯖꯦ ꯑꯗꯨꯝ ꯑꯣꯖꯥꯅ ꯁꯪꯕ ꯇꯥꯏꯃꯤꯡꯗ ꯑꯗꯨꯝ ꯍꯥꯏꯔꯛꯏꯗ꯫
ꯑꯣ ꯃꯣꯏꯅ ꯍꯥꯏꯔꯛꯑꯦ ꯅꯨꯡꯇꯤꯒꯤꯗꯤ ꯆꯠꯄ꯭ꯔꯣ꯫
ꯆꯠꯇꯦ
ꯑꯣ ꯃꯣꯏꯅ ꯍꯥꯏꯔꯛ ꯍꯥꯏꯔꯛꯄꯗꯨꯗ ꯆꯠꯄꯀꯣ ꯑꯣ꯫ ꯉꯁꯤꯗꯤ ꯀꯔꯤ ꯏꯟꯖꯥꯡ ꯊꯣꯡꯗꯗꯣꯔꯤꯕ꯫
ꯑꯩ ꯏꯃꯥꯟꯅꯕꯤ ꯍꯣꯏꯗ ꯆꯥꯛ ꯆꯥꯅꯕ ꯆꯠꯇꯣꯏꯟ꯫
ꯎꯍꯣ
ꯊꯥꯏꯅ ꯑꯣꯖꯥ ꯑꯣꯏꯃꯤꯟꯅꯔꯝꯕ ꯈꯣꯏ ꯑꯍꯨꯝ ꯌꯥꯝ ꯂꯨꯅ ꯇꯤꯟꯅꯕ ꯑꯝ ꯂꯩꯌꯦ꯫
ꯑꯣ
ꯗꯣ ꯄꯨꯟꯕꯗꯣ ꯑꯗꯨꯝ ꯁꯪꯉꯤ ꯁꯪꯗꯦꯅ ꯇꯧ ꯂꯩꯕ ꯫
ꯍꯣꯏ ꯍꯧꯖꯤꯛꯇꯤ ꯃꯥꯏ ꯃꯥꯏꯀꯣ ꯂꯣꯏꯟ ꯇꯧꯅꯔꯕꯅꯤꯅ꯫ ꯅꯨꯡꯉꯥꯏ ꯅꯨꯡꯉꯥꯏꯅ ꯂꯩꯌꯨ ꯫
ꯃꯥꯅꯤ ꯅꯨꯡꯉꯥꯏꯅ ꯂꯩꯊꯣꯛꯄ ꯇꯝꯗꯔ꯭ꯗꯤ ꯀꯃꯥꯏꯅ ꯍꯤꯡꯉꯨꯅꯤ꯫ ꯃꯥ ꯔꯥꯁꯁ꯭ꯔꯤꯗꯣ ꯐꯖ ꯐꯖꯕ ꯁꯥꯔꯛꯑꯣ ꯐꯤꯗꯣ꯫
ꯐꯤꯗꯣ ꯍꯣꯏ ꯌꯥꯝ ꯑꯥ ꯃꯌꯥꯝ ꯃꯌꯥꯝ ꯍꯧꯕꯅꯤꯅꯅꯦꯀꯣ꯫ ꯌꯥꯝ ꯊꯨꯟ ꯊꯨꯅ ꯂꯣꯏꯕꯗꯤ ꯉꯝꯗꯦ ꯍꯟꯗꯛꯁꯨ꯫ ꯀꯩꯅꯣꯅꯦ ꯍꯧꯔꯤꯁꯦ ꯌꯥꯡꯈꯩꯒ ꯅꯤꯊꯣꯏ ꯍꯨꯝꯗꯣꯏꯃꯨꯛ꯫ ꯑꯗꯨꯃꯥꯏꯅ ꯑꯣꯏꯗꯧ ꯃꯥꯜꯂꯦ ꯍꯥꯏꯗꯤ
ꯊꯣꯏ ꯍꯨꯝꯗꯣꯏ ꯍꯧꯔꯤꯕ꯫
ꯏꯁ ꯑꯩ ꯍꯧꯖꯤꯛ ꯁꯥꯏꯖꯤ ꯍꯨꯝꯐꯨ ꯃꯉꯥꯅꯤꯅꯦ꯫
ꯀꯩꯅꯣ ꯍꯥꯏꯖꯤꯕꯣ ꯅꯩꯔꯦ ꯅꯪꯗꯤ꯫ ꯁꯅꯥ ꯀꯌꯥꯝ ꯁꯥꯖꯤꯜꯂꯕ꯫
ꯀꯗꯥꯏꯗꯒꯤ ꯁꯅꯥꯅꯣꯗ ꯀꯣꯟꯅꯗꯗꯅ ꯇꯧꯔꯤꯉꯩꯖꯤꯗ ꯁꯅꯥꯒ ꯑꯝꯇ ꯂꯩꯇꯦ꯫
ꯑꯩꯗꯤ ꯐꯤꯗꯣ ꯐꯤꯁꯥꯕ ꯐꯖꯅ ꯍꯩꯇꯦ ꯇꯣꯛ ꯇꯣꯛ ꯂꯪꯕꯤꯗꯨꯕꯨꯗꯤ ꯍꯩꯀꯣ꯫ ꯃꯄꯥꯟ ꯍꯛꯄꯤ ꯈꯣꯠꯄꯤꯗꯣ ꯐꯖꯅ꯫
ꯇꯣꯛ ꯇꯣꯛ ꯂꯪꯕꯤꯗꯨꯗꯤ ꯋꯥꯔꯒ ꯇꯣꯛꯑꯦ ꯍꯥꯏꯕ꯫
ꯎꯝ
ꯌꯥꯝ ꯂꯦꯝꯗꯦ ꯍꯥꯏꯕ꯫ ꯑꯗꯣ ꯐꯤꯗꯤ ꯃꯌꯥꯝ ꯁꯥꯏ ꯄꯩꯁꯥꯗꯤ ꯑꯝꯇ ꯄꯥꯏꯗꯦ꯫
ꯄꯥꯏꯔꯛꯈꯤꯅꯤ ꯅꯣꯡꯃꯗꯤ ꯅꯣꯡꯃ ꯄꯥꯏꯔꯛꯈꯤꯅꯤ ꯍꯥꯏꯕꯒꯤ ꯋꯥꯈꯜꯁꯤꯗ ꯅꯨꯡꯉꯥꯏꯅ ꯂꯩꯕ ꯑꯗꯨꯅꯤ꯫
ꯎꯝ ꯑꯗꯨꯅꯦ ꯈꯜꯂꯒ ꯂꯩꯔꯤꯁꯦ꯫ ꯎꯄꯥꯏ ꯂꯩꯇꯕꯅꯤꯅ ꯁꯤꯒꯟꯗ꯭ꯔꯗꯤ꯫
ꯎꯝ꯫ ꯑꯩ ꯄꯨꯡ ꯅꯤꯄꯥꯟ ꯇꯥꯕꯩꯔ ꯍꯧꯖꯤꯛ ꯆꯥꯛ ꯂꯥꯝꯁꯤꯜ ꯂꯛꯏꯁꯦ ꯑꯩꯕꯨ ꯈꯤꯇꯪ ꯂꯥꯏꯅꯤꯡ
ꯅꯤꯄꯥꯟꯈꯛ ꯇꯥꯔꯤꯕꯣ ꯍꯧꯖꯤꯛꯄꯣ ꯀꯩꯅꯣꯝ ꯆꯥꯁꯤꯜꯂ ꯆꯠꯂꯣꯏꯍꯦ ꯍꯣꯔꯦꯟ꯫ ꯍꯣꯔꯦꯟ ꯆꯥꯛ ꯆꯥꯅꯕꯗꯤ ꯑꯗꯨꯝ ꯍꯦꯖꯠ ꯊꯦꯡꯕꯅꯦ ꯑꯗꯣ꯫ ꯀꯩꯅꯣꯝ ꯆꯥꯁꯥꯜꯂꯨ ꯑꯩꯗꯤ ꯆꯥꯛ ꯂꯥꯛꯝꯕꯁꯨ ꯌꯥꯗꯦ ꯄꯨꯛ ꯍꯦꯛꯇ ꯅꯥꯏ꯫
ꯑꯩꯗꯣ ꯄꯨꯡ ꯅꯤꯄꯥꯟꯗ ꯑꯗꯨꯝ ꯆꯥꯛ ꯆꯥꯕꯅꯦꯕ ꯑꯗꯨꯗꯨꯒꯤ꯫
ꯀꯩꯅꯣ ꯆꯥꯕ ꯌꯥꯕ ꯀꯩꯅꯣ ꯆꯥꯔ ꯀꯩꯅꯣꯝ ꯊꯛꯑꯒ꯫ ꯆꯠꯂꯣ ꯌꯥꯗ꯭ꯔꯥ꯫ ꯅꯪ ꯑꯥ ꯔꯥꯁ ꯁꯤꯔꯖꯦ ꯄꯥꯝꯕ꯭ꯔꯥ ꯔꯥꯁ ꯁꯤꯔꯖꯦ ꯌꯦꯡꯉꯣ ꯌꯥꯝ ꯀꯨꯏꯅꯗꯤ ꯆꯠꯀꯗꯕ ꯐꯤꯗꯤ ꯅꯠꯇꯦꯡꯉꯣ꯫
ꯌꯥꯝ ꯀꯟꯅ ꯄꯥꯝꯕꯗꯤ ꯑꯣꯏꯗꯦꯗ ꯑꯗꯨ꯫ ꯈꯔ ꯑꯃꯗꯤ ꯁꯨꯝ ꯀꯂꯦꯛꯁꯟ ꯑꯣꯏꯅ ꯑꯩꯒꯤ ꯑꯅꯤꯗꯤ ꯂꯩꯔꯦ ꯌꯥꯔꯦ ꯇꯣꯛꯑꯒꯦ꯫
ꯎꯝ꯫ ꯍꯥꯏꯗꯤ ꯌꯥꯝ ꯀꯨꯏꯅ ꯆꯠꯀꯗꯕ ꯍꯥꯏꯕꯗꯤ ꯐꯤꯕꯨꯗꯤ ꯑꯗꯨꯝ ꯏꯟꯅꯍꯗꯣꯛꯄ ꯑꯗꯨꯒ ꯑꯩꯈꯣꯏꯒꯤ ꯄꯣꯂꯤꯁꯇꯔꯗ ꯃꯨꯛꯀꯥ ꯐꯦꯟꯕꯤꯗꯤ ꯀꯨꯏꯅ ꯆꯠꯇ꯭ꯔꯥ ꯍꯥꯏꯕꯗꯤ ꯑꯅꯧꯕ ꯑꯃ ꯊꯣꯛꯂꯛꯄꯗꯣ꯫ ꯑꯗꯨꯃꯥꯏꯅꯗꯤ ꯀꯩꯁꯨ ꯀꯨꯏꯅ ꯆꯠꯀꯗꯕ ꯐꯤꯗꯤ ꯑꯣꯏꯗꯦ ꯍꯥꯏꯕ꯫
ꯈꯔ ꯂꯩꯔꯒ ꯍꯣꯡꯈꯤꯗꯣꯏꯅꯤ ꯑꯗꯨꯕꯨꯗꯤ ꯆꯠꯅꯕꯤꯁ ꯏꯟꯅꯕ ꯍꯣꯠꯅꯕꯗ ꯃꯤꯑꯣꯏꯕꯁꯦ ꯀꯌꯥꯗ ꯋꯥꯔꯤꯅꯣ꯫
ꯑꯩꯗꯤ ꯑꯩꯅ ꯁꯥꯕꯗꯣ ꯑꯗꯨꯗꯩ ꯑꯃꯃꯝ ꯂꯧꯍꯧꯋꯦ꯫
ꯀꯔꯤ ꯐꯩꯌꯦ ꯅꯪꯒꯤ ꯃꯌꯥꯝ ꯌꯥꯝꯃꯝꯃꯅꯤ꯫
ꯌꯥꯝ ꯀꯟꯅ ꯁꯥꯗ꯭ꯔꯤꯗ ꯍꯥꯏꯕꯗꯤ ꯑꯩꯁꯨ ꯍꯥꯟꯅ ꯐꯤ ꯁꯥꯕ ꯍꯩ ꯇꯦꯕ ꯀꯣꯟꯅ ꯑꯩꯈꯣꯏ ꯂꯥꯏꯔꯤꯛ ꯇꯝꯕꯒ ꯂꯣꯏꯔꯀꯥꯟꯗ ꯁꯥꯕꯅꯤꯅꯅꯦ꯫
ꯎꯝ꯫
ꯀꯅꯥꯝ ꯂꯩꯇꯦ꯫ ꯐꯤꯍꯧ ꯑꯝꯗꯁꯨ ꯀꯨꯏ ꯀꯨꯏ ꯆꯪꯕꯅꯤꯅ ꯍꯥꯏꯗꯤ ꯃꯌꯥꯝ ꯍꯧꯕꯅꯤꯅꯀꯣ꯫
ꯑꯥ
ꯐꯤ ꯇꯔꯦꯠ ꯅꯤꯄꯥꯜꯃꯨꯛꯇꯤ ꯂꯩꯔꯝꯃꯅꯤ꯫
ꯎꯝ꯫
ꯐꯤꯍꯧ ꯑꯃ
ꯐꯩꯌꯦ ꯑꯩꯗꯤ ꯐꯤꯕꯣ ꯑꯃ ꯇꯕꯨ ꯂꯩꯁꯟꯗꯦ ꯐꯖꯅ꯫ ꯑꯩꯅ ꯍꯧꯖꯤꯛꯀꯤ ꯔꯥꯁꯇ꯭ꯔꯤꯌꯥ ꯍꯥꯏꯕ ꯑꯅꯤ ꯈꯪꯗꯦ ꯑꯩꯗꯤ ꯈꯪꯗꯦ꯫ ꯌꯥꯝ ꯂꯩ ꯂꯩꯕꯗꯤ ꯑꯣꯏꯗꯦ ꯂꯩꯇꯦ ꯍꯌꯦꯡ ꯀꯣꯟꯅ ꯃꯇꯝ ꯆꯥꯔꯀꯥꯟꯗ ꯐꯖꯅ ꯂꯩꯔꯒꯦ꯫
ꯀꯩꯝꯇ ꯑꯈꯣꯏꯁꯨ ꯑꯈꯣꯏ ꯁꯥꯕꯩ ꯂꯧꯍꯧꯕꯩ ꯋꯥꯅꯦ ꯑꯇꯩꯗꯤ ꯀꯩꯝ ꯂꯩꯇꯦꯗ꯫ ꯂꯩꯗꯦ ꯍꯥꯏꯕ ꯏꯁꯥꯅ ꯁꯥꯖꯕꯒꯤꯀꯣ꯫ ꯃꯆꯨꯗꯣ ꯍꯥꯏꯗꯤ ꯑꯈꯣꯏꯅ ꯆꯝꯇꯛ ꯆꯝꯇꯛ ꯇꯧꯕ ꯑꯌꯥꯛꯄꯁꯦ ꯄꯥꯝꯗꯕꯅꯤꯅ꯫ ꯏꯁꯥꯅ ꯁꯥꯕꯅꯤꯅ ꯏꯁꯥꯅ ꯄꯥꯝꯕ ꯃꯆꯨꯅ ꯑꯌꯥꯝꯕ ꯁꯥꯏꯗꯅꯀꯣ꯫ ꯈꯔ ꯑꯆꯝꯕ꯫ ꯑꯩꯌꯥꯛꯄꯗꯤ ꯄꯥꯝꯗꯦ ꯅꯪꯗꯤ ꯑꯌꯥꯛꯄꯅ ꯄꯥꯝꯕ꯭ꯔꯥ ꯑꯆꯝꯕꯅ ꯄꯥꯝꯕ꯭ꯔꯥ꯫
ꯑꯩꯒꯤꯅꯦ ꯀꯨꯆꯨꯖꯦ꯫
ꯎꯝ ꯑ ꯑ꯫
ꯑꯆꯝꯕ ꯁꯦꯠꯄꯁꯦ ꯀꯌꯥ ꯀꯩꯗꯧꯗꯦ
ꯑꯣ ꯑꯗꯨꯅ ꯈꯔ ꯃꯤꯖꯦ ꯂꯩꯌꯦ
ꯃꯆꯨꯗꯣ ꯃꯆꯨꯊꯣꯛ ꯐꯅ ꯐꯩꯌꯦꯕ ꯑꯩꯉꯣꯟꯗꯥꯗꯤ
ꯏꯁ ꯑꯗꯨꯗꯤ ꯑꯩ ꯍꯟꯗꯛꯀꯤꯁꯦ ꯅꯪ ꯄꯥꯝꯅꯤꯕꯨ
ꯌꯥꯛꯃꯜꯂꯥꯁꯨ ꯑꯃꯨꯛ ꯅꯨꯡꯉꯥꯏꯇꯦꯀꯣ
ꯅꯠꯇꯦꯍꯦ ꯌꯥꯝ ꯌꯥꯛꯇꯦꯍꯦ ꯍꯪꯒꯥꯝꯄꯥꯟ ꯑꯣꯏꯔꯒꯁꯨ ꯑꯈꯣꯏꯒꯤ ꯅꯧꯊꯣꯛꯄꯤꯗꯣ ꯃꯤ ꯀꯥꯊꯦꯛꯄꯤꯗꯣ ꯅꯠꯇꯦ ꯇꯦꯕ ꯑꯗꯥ ꯑꯃꯨꯛ ꯃꯄꯥꯟ ꯀ꯭ꯔꯤꯝꯅ ꯈꯔ ꯋꯥꯥꯎ ꯊꯣꯛꯇꯣꯏꯅꯤꯗꯅ
ꯍꯌꯦꯡ ꯁꯥꯔꯀꯥꯟꯗꯅꯦ ꯌꯦꯡꯉꯒꯦ ꯐꯣꯇꯣ ꯊꯥꯒꯠꯂꯛꯑꯣ
ꯍꯧꯕꯒꯤ ꯑꯥ ꯍꯧꯕꯒꯤꯅꯦ ꯄꯤꯔꯝꯃꯕꯅꯤ ꯁꯥꯕ ꯍꯧꯔꯒ ꯊꯥꯔꯛꯀꯦ ꯅꯥꯉꯣꯟꯗ ꯑꯗꯨꯅ ꯐꯤꯗꯤ ꯈꯔꯗꯤ ꯆꯥꯎꯋꯦ ꯁꯥꯔꯤ ꯃꯇꯤꯛ ꯑꯥ ꯂꯣꯏꯔꯦ ꯅꯍꯥꯟ ꯀꯩꯅꯣ ꯅꯨꯃꯤꯠꯇ ꯁꯪꯒꯣꯜꯁꯦꯟ ꯅꯨꯃꯤꯠꯇ ꯂꯧꯊꯣꯔꯛꯏꯅꯦ
ꯎꯝ
ꯇꯔꯥꯗꯣ ꯇꯔꯥ ꯂꯧꯊꯣꯔꯛꯑꯦ ꯑꯗꯥ ꯌꯥꯔꯤ ꯈꯔ ꯍꯦꯟꯇꯣꯛꯄꯒꯤ ꯍꯦꯟꯇꯣꯛꯄ ꯍꯥꯏꯕꯗꯤ ꯇꯔꯥ ꯁꯦꯝꯕꯩ ꯅꯠꯇꯕ ꯃꯅꯨꯡꯗ ꯑꯩꯒꯤ ꯑꯥ ꯍꯦꯟꯅ ꯍꯧꯖꯤꯜꯂꯛꯄ ꯍꯟꯇꯛ ꯈꯛꯇꯪ ꯊꯣꯛꯂꯛꯄ ꯑꯗꯣ ꯀꯛꯄ ꯈꯣꯠꯄ ꯇꯧꯕꯩ ꯔꯤꯇꯦꯟꯅꯔꯗꯣ ꯁꯦꯝꯕꯒꯤ ꯀꯩꯅꯣ ꯂꯧꯕ ꯌꯥꯗ ꯑꯗꯨꯅ ꯌꯨꯝꯖꯥꯀꯩꯁꯨ ꯅꯨꯃꯤꯠꯇ ꯑꯃꯨꯛ ꯍꯥꯏꯒꯠꯂꯛꯇꯣꯏꯅꯦ ꯑꯩ
ꯎꯝ
ꯃꯣꯏꯒꯤ ꯁꯦꯠ ꯂꯧꯕꯗꯣ
ꯑꯣ ꯌꯥꯎꯗ꯭ꯔꯦꯕꯀꯣ ꯑꯝꯇ ꯐꯖꯔꯝꯃꯅꯤ ꯑꯗꯨꯗꯤ
ꯈꯪꯗꯦꯗ ꯐꯖꯔꯤꯔ ꯊꯤꯔꯤꯔ ꯁꯤ ꯑꯥ ꯍꯣꯐꯥꯎꯗꯤ ꯍꯣꯗ꯭ꯔꯦ
ꯂꯟꯗ꯭ꯔꯦꯕ
ꯀꯣꯟꯅ ꯑꯃꯨꯛ ꯁꯥꯟꯅꯔꯁꯦ ꯊꯝꯃꯒꯦ ꯑꯩ ꯊꯕꯛ
ꯍꯣ ꯍꯣꯏ ꯑꯥ ꯑꯥ